ꯆꯥꯛ ꯆꯥꯔꯕꯣ
ꯍꯣꯏ
ꯎꯝ ꯀꯣꯛꯣꯛꯁꯦ ꯑꯦꯁꯦ
ꯉꯁꯤ ꯋꯥ ꯉꯥꯡꯅꯤꯡꯗꯦ ꯑꯩ
ꯀꯔꯤ ꯑꯩꯁꯨ ꯀꯣꯛ ꯆꯑ ꯑꯁ ꯑꯁꯤꯅ ꯀꯣꯛ ꯆꯤꯛꯍꯂꯦ ꯑꯩꯉꯣꯟꯗ
ꯑꯗꯨꯗꯅꯦꯦ
ꯆꯜꯦ ꯉꯁꯤ ꯅꯪ ꯕꯤꯖꯤ ꯌꯥꯝ ꯂꯥꯛꯑꯦꯅ ꯀꯣꯜ ꯇꯧꯔꯛꯄꯗ ꯑꯗꯨꯝ ꯋꯩ ꯇꯨ ꯁ ꯃꯣꯜꯁ ꯀꯥꯏꯅ
ꯍꯣꯏ ꯌꯌꯨꯝꯗ ꯂꯥꯏꯕꯁꯤꯡꯗꯣ ꯑꯩ ꯑꯉꯥꯡꯗꯣ
ꯗꯦ ꯌꯦꯝꯅꯥ ꯊꯕꯛ ꯆꯤꯟꯕ ꯃꯥꯜꯂꯦ ꯉꯁꯤ ꯑꯩꯁꯨ ꯎꯑꯦ ꯅꯪꯒꯤ ꯑꯉꯥꯡꯗꯣ
ꯀꯥꯏꯒꯦ ꯎꯕ꯭ꯔꯥ
ꯅꯆꯦꯒ ꯀꯣꯜ ꯇꯧꯔꯛꯄꯗ ꯑꯩꯒꯤ ꯉꯁꯤꯒꯤ ꯃꯥꯡꯗꯣ ꯃꯉꯣꯟꯗ ꯂꯩꯔꯒ ꯃꯥꯁꯨꯅꯤ ꯌꯥꯝ ꯅꯣꯛꯏꯦ ꯑꯗꯨꯒ ꯇꯩꯕꯡ ꯑꯣꯏꯔꯝ ꯇꯩꯕꯡ ꯑꯣꯏꯔꯝꯃꯗꯤꯀꯣ ꯑꯩ ꯁꯥꯎꯔꯒ ꯁꯨꯡꯁꯥꯛ ꯁꯥꯒꯔꯣꯏꯅ ꯃꯥꯅ ꯍꯩꯔꯝꯃꯤ ꯍꯣꯏ ꯃꯥꯡꯒ ꯇꯩꯕꯥꯡꯅꯤ ꯃꯅꯥꯗꯦꯅꯅ ꯑꯩ ꯃꯉꯣꯟꯗ ꯍꯥꯏꯌꯒ
ꯑꯗꯨ ꯀꯣꯜ ꯚꯤꯗꯤꯑꯣ ꯀꯣꯜ ꯇꯧꯔꯀꯥꯟꯗ ꯅꯪꯒꯤ ꯑꯉꯥꯡꯁꯨ ꯂꯥꯛꯄ ꯑ ꯃꯥꯒꯤ ꯃꯤꯡ ꯀꯥꯔꯒ ꯑꯗꯨꯝ ꯒ꯭ꯌꯥꯟ ꯇꯥꯗ꯭ꯔꯒ ꯑꯗꯨꯝ ꯌꯦꯡꯒ ꯂꯩꯌꯦ ꯃꯥꯒꯤ ꯃꯆꯤꯟ ꯀꯔꯤ ꯍꯥꯏꯒꯗ꯭ꯔꯥ ꯑꯗꯨꯗꯤ ꯌꯥꯝ ꯅꯨꯡꯁꯤꯌꯦ ꯃꯥꯒꯤ ꯀꯔꯤ ꯍꯥꯏꯒꯗ꯭ꯔꯥ
ꯑ ꯍꯥꯏꯕ ꯈꯪ ꯄ ꯍꯥꯏꯔꯗ ꯈꯪꯗꯦ ꯌꯥꯝ ꯍꯥꯏꯕ ꯃꯥꯂꯦ ꯅꯪꯒꯤ ꯑꯉꯥꯡꯁꯦ
ꯈꯥꯡꯗ꯭ꯔꯦ ꯃꯥꯁꯦ
ꯀꯥꯞꯇ꯭ꯔꯦ ꯍꯥꯏꯕ꯭ꯔꯣ ꯍꯧꯖꯤꯛꯇꯤ
ꯀꯥꯞꯄꯨꯗꯤ ꯀꯥꯞꯄꯦ ꯍꯥꯏꯌꯦꯦ ꯃꯥ ꯄꯣꯠ ꯄꯥꯝꯕꯒꯨꯝꯕꯗꯣ ꯄꯤ ꯏꯗꯔꯖꯤ ꯀꯔ ꯀꯥꯞꯄꯦ ꯍꯥꯏꯌꯦ
ꯑꯗꯨꯒꯨꯝꯕꯗꯤ ꯀꯥꯏꯗꯅ ꯍꯥꯏꯕꯗꯤ ꯑꯗꯨꯝ ꯅꯍꯥꯟꯗꯤ ꯃꯥꯒꯤ ꯃꯁꯥ ꯉꯝꯗꯕ ꯀꯨꯝꯅ ꯑꯗꯨꯝ ꯀꯥꯞ
ꯇꯔꯣ ꯇꯔꯥ ꯇꯥꯔꯦꯗꯤꯀꯣ
ꯎꯝ
ꯎꯝ ꯀꯥꯄꯅꯦꯃ
ꯎꯝ ꯑꯉꯥꯡ ꯁꯨꯃꯥꯏꯅ ꯂꯥꯏꯕ ꯂꯥꯛꯌꯦꯗꯅ
ꯍꯣꯏ ꯑꯗꯨ ꯃꯇꯝꯗꯨꯗ ꯃꯥꯒꯤ ꯎ ꯄꯨꯄꯨꯅ ꯀꯣ ꯆꯥꯛ ꯄꯤꯊꯣꯛꯑꯣ ꯍꯥꯏꯕꯅꯦꯕ ꯑꯗꯨꯀꯥꯟꯗ ꯃꯥ ꯊꯥ ꯑꯍꯨꯝ ꯈꯛꯇꯅꯦꯕ ꯑꯍꯨꯝ ꯐꯥꯎ ꯁꯨꯗ꯭ꯔꯦ ꯑꯗꯨꯗ ꯃꯥꯒꯤ ꯄꯨꯄꯨꯅ ꯆꯥꯛ ꯄꯤꯊꯣꯛꯑꯣ ꯍꯥꯏꯕ ꯑꯗꯣ ꯑꯩꯈꯣꯏꯗꯣ ꯈꯔꯕꯨꯗꯤ ꯀꯤꯌꯦ ꯑꯗꯨ ꯑꯣꯏꯔꯁꯨ ꯀꯥꯦꯀꯣ ꯃꯣꯏꯒꯤ ꯌꯨꯝ ꯑꯉꯥꯡꯁꯤꯡꯗꯣ ꯑꯗꯨꯝ ꯆꯥꯛ ꯄꯤꯕꯅꯦꯅ ꯍꯥꯏꯕ ꯑꯗꯨꯒꯤ ꯄꯤꯔꯁꯦ ꯑꯩꯈꯣꯏ ꯁꯅ ꯄꯤꯕꯒꯤ ꯃꯇꯨꯡ ꯑꯗꯨ ꯂꯣꯏꯔꯒ ꯍꯣ ꯀꯥꯞꯄꯗꯣ ꯇꯣꯛꯈ꯭ꯔꯕꯅꯦ
ꯑꯣ ꯃꯥ ꯆꯥꯛ ꯂꯥꯝꯕꯒꯤ ꯑꯣꯏꯔꯝꯅꯦ ꯍꯥꯏꯕꯗꯣ ꯃꯥꯒꯤ ꯃꯄꯣꯛ ꯅꯨꯡꯉꯥꯏ ꯠꯇꯕꯒꯨꯝ ꯈꯔ ꯇꯥꯕꯒꯤ ꯑꯣꯏꯔꯝꯃꯅꯤ
ꯑꯗꯨꯒ ꯃꯥꯗꯣ ꯎ ꯐꯖꯅꯁꯨ ꯃꯃꯥꯒꯤ ꯁꯪꯒꯣꯝꯗꯣ ꯄꯖꯥꯅꯁꯨ ꯊꯥꯗꯕꯅꯦꯕ
ꯑꯗꯨꯒ ꯃꯃꯥꯗꯤ ꯈꯔ ꯀꯣꯝꯃꯝꯅꯤ
ꯎꯝ ꯃꯃꯥꯒꯤ ꯃꯃꯥꯒꯤ ꯁꯪꯒꯣꯝꯗꯣ
ꯎꯝ
ꯀꯣ ꯌꯥꯝ ꯐ ꯐꯅꯦ ꯍꯥꯏꯗꯤ ꯃꯔꯨ ꯑꯣꯏꯕꯗꯤ ꯃꯃꯥꯒꯤꯗꯨꯅꯦꯕ
ꯎꯝ ꯃꯥꯒꯤ ꯄꯦꯛꯁꯨ ꯌꯥꯝ ꯎꯝ ꯑꯗꯨꯝ ꯀꯥꯜꯂꯦ ꯍꯥꯏꯌꯦ ꯃꯥꯁꯦ
ꯄꯟꯕꯅꯦ
ꯌꯥꯝ ꯀꯜ ꯑꯩꯏꯌꯦ ꯟꯁꯤ ꯅꯤꯃ ꯍ
ꯎꯝ
ꯅꯦ ꯄꯦꯁꯨꯖꯅ
ꯎ ꯀꯥꯟꯕꯗꯤ ꯀꯥꯂ ꯍꯥꯏꯦ
ꯇꯨꯝ ꯀꯟꯕꯅ ꯐꯥꯏꯌꯦꯗ ꯑꯩꯈꯣꯏ ꯆꯤꯡ ꯑꯩꯈꯣꯏ ꯌꯨꯝꯗ ꯂꯥꯛꯑꯕꯕꯁꯤ ꯁꯨꯃꯥꯏꯅ ꯀꯟꯒꯗꯕꯅꯤ ꯑꯩꯈꯣꯏꯒꯨꯝꯅ ꯇꯥꯔꯤ ꯌꯥꯔ
ꯑꯩꯈꯣꯏ ꯃꯥꯜꯂꯗꯤ ꯑꯩꯈꯣꯏꯕꯨ ꯃꯥꯜꯂꯗꯤ
ꯎꯝ ꯌꯥꯔ
ꯎꯝ
ꯅꯣꯏꯁꯦ ꯀꯃꯥꯏ ꯀꯃꯥꯏꯅ ꯇꯧꯔꯤꯅꯣ ꯍꯧꯖꯤꯛꯀꯥꯟꯁꯦ ꯀꯔꯤ ꯀꯔꯤ ꯊꯕꯛ ꯇꯧ ꯭ꯔꯣ ꯊꯕꯥꯥꯛ ꯆꯣ ꯕ꯭ꯔꯣ ꯅꯣꯏ
ꯑꯗꯨꯝ ꯇꯣꯨꯝꯅꯒꯂꯏ ꯒ ꯅꯨꯡꯊꯤꯟꯗꯦꯡ ꯆꯠꯂꯦ ꯉꯁꯤꯀꯣ ꯆꯦꯡ ꯀꯥꯕꯗ ꯎꯝ ꯑ ꯎꯃꯥꯡ ꯎꯃꯥꯡꯗ ꯆꯠꯊꯝꯂꯛꯏꯅ
ꯎꯝ
ꯑꯗꯨꯗ ꯆꯠꯄꯅꯦ ꯉꯁꯤ ꯑꯥ ꯌꯥꯎꯔꯒ ꯀꯒꯥꯥ
ꯎꯝ
ꯃꯟ ꯀꯃꯅꯦ ꯅꯨꯡꯉꯥꯏꯕꯗꯤ ꯅꯨꯡꯉꯥꯏꯌꯦ ꯑꯗꯣ ꯃꯝꯕꯒꯤꯀꯣ ꯍꯥꯏꯗꯤ ꯎꯝ ꯎꯃꯥꯡ ꯃꯃꯥꯡ ꯃꯈꯥꯗ ꯆꯠꯄꯒꯤ ꯌꯥꯝ ꯄꯥꯝꯃꯦꯕ
ꯎꯝ
ꯑꯗꯨꯒꯤ ꯆꯔꯕꯨꯗꯤ ꯇꯥꯒꯦ ꯑꯗꯨ ꯑꯣꯏꯔꯁꯨ ꯃꯤ ꯌꯥꯝꯕꯒꯤ ꯑꯗꯨꯝ ꯌꯥꯏꯗ
ꯄꯤ ꯌꯥ ꯃꯗꯤ ꯀꯁ ꯀꯥꯏꯗꯗ
ꯍꯣꯏ
ꯃꯤ ꯌꯥꯝꯗ꯭ꯔꯗꯦ ꯍꯥꯏꯕꯗꯤ ꯀꯤꯕ ꯐꯥꯎꯕ ꯑꯃ ꯂꯩꯌꯦꯦꯗꯅ ꯇꯔꯦ
ꯀꯥꯡꯗꯤ ꯂꯣꯏꯔꯦꯕ ꯆꯠꯄ ꯐꯥꯎꯣ
ꯅꯣꯏꯕꯨ ꯆꯦꯟꯕ ꯆꯦꯟꯕ ꯃꯥꯜꯂꯤꯅ ꯑꯗꯨꯗꯤ ꯀꯥꯡꯁꯦ
ꯑꯗꯨꯅꯦ ꯅꯠꯇꯦꯃꯥꯡꯗ ꯆꯠꯄꯒꯤ ꯍꯦꯟꯅ ꯌꯥꯝꯃꯦꯕ ꯀꯥꯡꯗꯣ ꯑꯗꯨꯒꯤ
ꯀꯪꯗꯤ ꯌꯥꯝꯃꯝꯒꯅꯤ ꯔꯖꯤ ꯀꯥꯟꯁꯦ ꯁꯥꯥꯁ ꯁꯥꯦ
ꯑ ꯅꯨꯡꯉꯔꯦ ꯑꯗꯨ ꯑꯗꯨꯗ ꯈꯔ ꯈꯔ ꯊꯦꯡꯀꯣ
ꯎꯝ
ꯍꯣꯏꯅꯦ ꯌꯥꯝ ꯄꯥꯝꯒꯅꯤꯕ ꯑꯗꯨꯒꯤ
ꯄꯨꯡ ꯃꯉꯥꯒꯨꯝꯕꯗꯗꯤ ꯆꯠꯄ ꯌꯥꯒꯅꯤ
ꯃꯉꯥꯗꯒꯤ ꯑꯩꯈꯣꯏ ꯃꯉꯥ ꯗꯒꯤꯈꯣꯏꯦ ꯑꯗꯨꯒ ꯌꯨꯝꯗꯒꯤ
ꯉ ꯁꯦꯝꯕꯤꯁꯨ ꯆꯠꯄ꯭ꯔꯣ
ꯍꯥꯥ
ꯃꯅꯥ ꯁꯦꯝꯕ ꯁꯦꯝꯕ ꯅꯨꯄꯤꯁꯨ ꯆꯠꯄ꯭ꯔꯣ
ꯄꯤꯟꯅꯗꯦ ꯑꯗ ꯃꯥ ꯀꯥꯁꯨ ꯀꯥꯒꯅꯤ ꯍꯥꯏꯕ ꯍꯥꯏ ꯍꯥꯏꯌꯦ ꯑꯗꯣ ꯎ ꯗꯦ
ꯃꯥ ꯀꯅꯥꯒ ꯆꯠꯄ
ꯃꯥ ꯈꯪꯗꯦ ꯑꯩꯈꯣꯏ ꯉꯁꯤ ꯎꯝ ꯃꯤ ꯌꯥꯝꯃꯒ ꯆꯠꯅꯦꯕ
ꯎꯝ
ꯃꯣꯏꯒ ꯆꯠꯃꯤꯟꯅꯗꯦꯕ ꯉꯁꯤ ꯑꯗꯨꯒꯤ
ꯃꯥꯗꯤꯀꯅꯥ ꯀ ꯆꯠꯄ
ꯈꯪꯗꯦ ꯏꯃꯥꯟꯅꯕꯤ ꯌꯥꯝ ꯂꯥꯛꯑ ꯑꯗꯨꯅ ꯃꯣꯏꯒꯤ ꯂꯩꯀꯥꯏꯗ ꯑꯗꯨꯒ ꯆꯠꯃꯤꯟꯅꯩ
ꯅꯣꯏꯒ ꯆꯠꯅꯤꯡꯉꯦ ꯍꯥꯏꯕ꯭ꯔꯣ ꯀꯒ ꯅꯅꯨꯡ ꯍꯒ ꯆ ꯆꯆꯦ ꯍꯥꯏ ꯌꯥꯠꯇ꯭ꯔꯣ
ꯑꯩꯈꯣꯏ ꯏꯃꯥꯟꯅꯕꯤꯗꯣ ꯃꯥ ꯃꯥꯒꯁꯦ ꯑꯩꯈꯣꯏ ꯑꯅꯤꯒ ꯑꯇꯣꯞꯄꯒ ꯄꯨꯜꯂꯒ ꯆꯠꯇꯅꯦꯕ ꯑꯗꯣ ꯀꯥꯔꯀꯥꯟꯗꯒꯤ ꯊꯦꯡꯅꯔꯁꯦꯅ ꯍꯥꯏꯔꯒ ꯆꯠꯄ ꯃꯥꯜꯂꯦ ꯍꯥꯏꯗꯤ ꯑꯩꯈꯣꯏ ꯑꯩꯈꯣꯏꯒ ꯆꯠꯃꯤꯟꯅꯕꯗꯣ ꯃꯥꯔꯁꯨ ꯅꯨꯡ ꯉꯥꯏꯔꯔꯣꯏꯦꯕ ꯉꯁꯤ ꯑꯗꯨꯗꯤ ꯑꯩꯈꯣꯏ ꯃꯤ ꯌꯥꯝꯃꯦꯕ
ꯎꯝ ꯀꯅꯥ ꯀꯅꯥ
ꯑ ꯏꯁꯩ ꯁꯛꯄ ꯅꯨꯄꯤꯗꯣ
ꯑꯥ
ꯃꯁꯥꯝ ꯆꯥꯎꯔꯒ
ꯎꯝ
ꯑꯗꯨꯅꯦ ꯑꯗꯨꯒ ꯀꯣꯌꯔꯒꯤ ꯃꯤ ꯈꯔꯅꯦ ꯑꯗ ꯎꯝ ꯃꯣꯏ ꯆꯥꯔꯁ ꯚꯗꯤꯑꯣ ꯅꯥꯝꯕ ꯅꯨꯄꯥꯗꯣ ꯑꯗꯨꯅꯦ ꯑꯗꯨꯒ ꯍꯣꯏ ꯑꯩꯈꯣꯏ
ꯑꯣ ꯑ
ꯑꯗꯨꯒꯤ
ꯅꯨꯡꯉꯥꯏꯔꯝꯒꯅꯤꯗ ꯑꯗꯨꯗꯣ
ꯑꯥꯗ ꯆꯥꯠꯄꯒꯤ ꯋꯥꯕꯗꯤ ꯋꯥꯌꯦꯦ ꯉꯁꯤ ꯈꯔ
ꯎꯝ ꯋꯥꯔꯝꯒꯅꯤ ꯑꯗꯨꯁꯨ ꯑꯗꯨ ꯑꯗꯨꯃꯥꯏꯅ ꯅꯨꯡꯇꯤꯒꯤ ꯆꯠꯂꯗꯤ ꯋꯥꯔ ꯑꯗꯨꯒ
ꯑꯗꯤ ꯅꯨꯡꯉꯥꯏ
ꯋꯥꯋꯀꯤꯡ ꯑꯣꯏꯅ ꯑꯗꯨꯝ ꯆꯠꯄꯗꯤ ꯌꯥꯏ ꯑꯗꯨꯒ ꯀꯔꯤ ꯍꯥꯏ ꯆꯦꯟꯕ ꯆꯠꯂꯗꯤꯀꯣ ꯅꯨꯃꯤꯠ ꯑꯃ ꯑꯃ ꯗꯗꯤ ꯑꯗꯨꯝ ꯆꯠꯇꯕꯅ ꯐꯩ ꯍꯥꯏꯕꯗꯣ ꯑꯗꯨ ꯅꯨꯡꯇꯤꯏꯒꯦ ꯑꯗꯨꯝ ꯆꯠꯂꯒ ꯆꯠꯂꯗꯤꯀꯣ ꯀꯣꯛ ꯉꯥꯎꯔꯒ ꯕꯤꯄꯤ ꯕꯤꯄꯤ ꯅꯦꯝꯕꯅꯤ
ꯑꯗꯨꯅ ꯍꯥꯥꯟ ꯅ ꯆꯟꯕ ꯀꯥꯟꯗꯗꯤ ꯀꯣ ꯑꯣꯣꯛꯅꯤꯡꯕꯁꯨ ꯐꯥꯎꯕꯅꯦ
ꯆꯦꯟꯗꯕꯤꯗ ꯑꯗꯨꯝ ꯆꯠꯂꯗꯤ ꯀꯩꯁꯨ ꯀꯥꯏꯗꯦ ꯑꯗꯨꯗꯤ ꯆꯂꯗꯤ ꯑꯗꯨ ꯅꯣꯡꯃ ꯑꯃꯃꯝ ꯑꯗꯨꯝ ꯇꯣꯛꯄꯅ ꯐꯥꯕꯅꯤ
ꯆꯗꯕꯤꯔ ꯆꯠꯅꯦꯔꯅꯗꯤ
ꯑꯩꯈꯣꯏꯗꯤ ꯀꯔꯤ ꯍꯥꯏꯗ ꯑꯩꯅꯎ ꯀꯨꯝꯕ ꯑꯗꯨꯝ ꯆꯥꯕ ꯃꯇꯝ ꯈꯨꯗꯤꯡ ꯆꯥꯕ ꯐꯪꯗꯦꯗꯅ ꯑꯩꯈꯣꯏꯗꯤ ꯍꯖꯥꯟꯅ ꯑꯗꯨꯒꯨꯝꯕ ꯆꯥꯔꯗꯤ ꯀꯩꯁꯨ ꯀꯥꯏꯗꯦ ꯑꯗꯨꯔꯁꯨ ꯑꯩꯈꯣꯏꯗꯤ ꯃꯇꯝ ꯈꯔꯔꯗꯤ ꯑꯗꯨꯝ ꯆꯥꯕ ꯉꯝꯗꯕ ꯃꯇꯝ ꯂꯥꯛꯑꯗꯅ ꯑꯩꯈꯣꯏꯗꯤ
ꯎꯝ
ꯇꯔꯤ
ꯅꯪꯁꯨꯨꯝ ꯅꯣꯡꯃꯜ ꯂꯥꯛꯑꯣ ꯆꯦꯡ ꯀꯥꯁꯦ
ꯑ ꯍꯥꯟꯥꯟꯕꯗꯣ ꯐꯚꯔꯥ ꯇꯥꯅꯤ ꯑꯗꯨꯒꯤꯅꯦ
ꯇꯨꯝꯃꯒ ꯂꯣꯏꯔꯦꯅ ꯑꯩꯈꯣꯏꯗ
ꯎꯝ ꯑꯩ ꯍꯧꯖꯤꯛꯇꯤ ꯑꯩꯒꯤ ꯏꯅꯥꯎ ꯅꯨꯄꯥꯁꯨ ꯂꯥꯛꯑꯕꯅꯤꯅ ꯃꯊꯟꯗ ꯊꯥꯝꯕ ꯇꯥꯜꯔꯦ ꯃꯥꯗꯤ ꯆꯥꯛꯁꯨ ꯆꯥꯛ ꯆꯥꯛ ꯌꯦꯟꯁꯥꯡ ꯊꯣꯡ ꯎꯝ ꯊꯣꯡꯕꯁꯨ ꯍꯥꯏꯗꯅ ꯃꯥꯅꯁꯨ ꯍꯥꯏꯒꯅꯤ ꯆꯨꯝꯅꯤ ꯇꯨꯝꯈ꯭ꯔꯕ
ꯇꯨꯝꯗ꯭ꯔꯦ ꯉꯁꯥꯏ ꯇꯨꯝꯕ ꯃꯥꯜꯂꯦ ꯃꯥ
ꯅꯪꯁꯨ ꯃꯥꯕꯨꯁꯨ ꯅꯪꯁꯨ ꯄꯨꯕꯤꯕ ꯌꯥꯗꯕ꯭ꯔꯣ ꯅꯪꯁꯨ
ꯄꯨꯒꯦ ꯇꯅ ꯃꯥꯅ ꯆꯠꯅꯤꯡꯗꯦ ꯍꯥꯏꯕꯒꯤ ꯎꯄꯥꯏ ꯂꯩꯇꯦ
ꯃꯥꯒꯤ ꯃꯃꯥꯟ ꯎꯝ ꯃꯃꯥꯟꯅꯕ ꯂꯥꯏꯇꯕꯒꯤꯅꯤ
ꯑꯗꯨ ꯑꯗꯨ ꯑꯗꯨꯁꯨ ꯃꯥꯁꯨ ꯃꯥꯁꯦ ꯍꯧꯖꯤꯛꯀꯥꯟ ꯌꯥꯝ ꯋꯥꯕ ꯃꯥꯅꯦꯕ
ꯑ ꯍꯣꯏ ꯐꯖꯛꯑꯅ ꯇꯨꯝꯗꯕ
ꯍꯣꯏ ꯃꯣꯏ ꯃꯁꯥꯗꯣ ꯅꯨꯡꯉꯥꯏꯔꯦꯕ ꯆꯠꯊꯣꯛꯑꯗꯤ ꯍꯥꯏꯗꯤ ꯁꯨ ꯇꯨꯝꯗꯅꯀꯣ ꯆꯥꯛ ꯐꯖꯅ ꯆꯥꯗꯦ ꯃꯣꯏ ꯃꯁꯥ ꯁꯣꯟꯊꯔꯛꯀꯅꯤꯕ
ꯍꯣꯏ ꯖꯤꯀꯥꯟꯗ ꯇꯨꯝꯔꯒ ꯆꯥꯔꯒ ꯂꯥꯏꯕꯗ
ꯎ ꯉꯁꯥꯏ ꯌꯥ ꯍꯥꯏꯕꯅꯦ ꯅꯪꯕꯣ ꯌꯦꯡꯒꯅꯤ ꯑꯗꯨꯒꯤ ꯍꯧꯖꯤꯛ ꯇꯨꯡꯈ꯭ꯔꯣꯅ ꯍꯩꯕꯅꯦꯕ ꯕꯣꯜ ꯌꯦꯡꯉꯗꯤ ꯑꯍꯨꯝꯗ ꯃꯔꯤꯔꯥ ꯉꯁꯤ ꯂꯩꯕꯗꯣ
ꯑꯣ
ꯑꯗꯨ ꯑꯣꯏ ꯇꯥꯔꯗꯤ
ꯑꯩꯒꯤ ꯏꯅꯥꯟꯕꯁꯨꯁꯤ ꯇꯨꯝꯗꯦ ꯑꯩ ꯀꯁꯨ ꯉꯥꯏ ꯃꯥꯅꯦ ꯑꯩ ꯉꯁꯤꯒꯤ ꯌꯦꯡꯗ꯭ꯔꯦ ꯐꯤꯌꯨꯆꯔꯗꯣ ꯉꯁꯤꯒꯤ ꯌꯦꯡꯗꯣꯏꯔꯥ
ꯉꯁꯤꯒꯤ ꯄꯨꯡ ꯇꯔꯥ ꯍꯦꯟꯕꯗꯨ ꯈꯛꯇ ꯌꯦꯒꯅꯤ ꯍꯣꯏ ꯑꯗꯨ ꯈꯛꯇ ꯌꯦꯡꯒꯅꯤ
ꯑꯁ ꯑꯗꯨꯗꯤ ꯌꯦꯡꯅꯤꯡꯕꯅ ꯂꯣꯏꯔꯦ ꯑꯩꯗꯤ ꯌꯦꯡꯕ ꯑꯁ ꯃꯥꯅꯤ ꯑꯗꯨ ꯑꯣ ꯑꯥꯎꯇ꯭ꯔꯨ ꯑꯣꯏꯕꯅꯤꯅꯀꯣ ꯍꯣꯏ ꯁꯅꯥꯕ ꯌꯥꯝ ꯀꯥꯂꯅꯤꯗ
ꯍꯣꯏ ꯊꯧꯖꯕꯗꯤ ꯐꯖꯕꯅꯤ ꯑꯗꯣ ꯑꯩꯈꯣꯏꯒꯤꯅꯦ ꯍꯥꯛꯁꯦ ꯃꯔꯥꯡ ꯃꯔꯥꯡꯛꯇ ꯀꯣ
ꯎꯝ ꯃꯤ ꯌꯥꯝ ꯄꯥꯏ ꯃꯥꯟꯕꯒꯤꯅꯤ ꯅꯣꯏ
ꯑꯦ ꯑꯩꯈꯣꯏ ꯩꯐꯥꯏꯁꯨ ꯄꯥꯏꯌꯦꯕ ꯋꯩꯐꯥꯏꯁꯨ ꯂꯥꯛꯑꯦ ꯍꯧꯖꯤꯛ ꯀꯥꯟꯗꯦ ꯑꯗꯨ ꯑꯣꯏꯔꯁꯨ ꯋꯥꯏ ꯐꯥꯏꯁꯨꯅꯦ ꯋꯥ ꯐꯖꯗꯦ
ꯀꯔꯤꯅ ꯑꯗꯨꯗꯤ
ꯈꯥꯡꯗꯦ ꯑꯩ ꯃꯥꯟꯕꯒꯤꯔ ꯈꯪꯗꯦ
ꯑꯗꯨ ꯑꯣꯏꯔꯁꯨ ꯑꯥ ꯑꯗꯨꯗꯤ ꯑꯗꯨꯀꯥꯟꯗ ꯅꯣꯏ ꯀꯤꯅꯦꯠꯇꯣ ꯄꯥꯏꯌꯣ ꯋꯥꯏꯐꯥꯏ ꯄꯥꯏꯗꯕꯩꯗ
ꯍꯣꯏ ꯑꯩꯈꯣꯏꯒꯤꯅꯦꯁꯨꯅꯦ ꯐꯖꯥ ꯐꯖꯗꯦꯕ ꯍꯥꯏꯗꯤ ꯃꯤ ꯄꯥꯏꯃꯥꯟꯕꯒꯤꯔꯥꯛꯀꯥꯟꯗꯦ ꯐꯥꯏꯚ ꯖꯤ ꯑꯣꯏꯔꯁꯨ ꯐꯖꯗꯦꯕ ꯍꯥꯏꯗꯤ ꯇꯣꯜꯒꯤ ꯃꯇꯥ ꯑꯣꯏꯔꯗꯤꯀꯣ ꯈ ꯆꯠꯇꯕꯅꯤ ꯑꯗꯥꯏꯗꯤ ꯑꯗꯨꯝ ꯌꯥꯕ
ꯍꯣꯏ ꯐ꯭ꯔꯥꯏꯗꯦ ꯍꯥꯏꯕꯗꯤ ꯅꯣꯏꯒꯤ ꯍꯧꯖꯤꯛ ꯂꯥꯛꯕ ꯌꯨꯝ ꯕꯤꯜꯗꯤꯡꯗꯣ ꯅꯣꯏ ꯈꯥꯛꯇꯅꯤꯅ ꯑꯇꯣꯞꯄ ꯄꯥꯏ ꯅ ꯑꯗꯨ ꯀꯔꯤꯒꯤꯔ ꯁꯨꯃꯥꯏꯅ ꯅꯦꯠꯋꯛ ꯌꯥꯝ ꯇꯥꯞꯄ